ꯇꯥꯔꯕꯣ
ꯇꯥꯔꯦ
ꯑꯣ ꯇꯥꯔꯦ ꯌꯥꯔꯦ ꯂꯤꯔꯛꯑꯣ ꯋꯥꯔꯤ
ꯀꯩꯅꯣ ꯚꯣꯏꯁꯁꯦ ꯀꯩꯅꯣ ꯑꯥ ꯂꯥꯎ ꯊꯥꯕ ꯌꯥꯗꯔꯣ
ꯂꯥꯎ ꯊꯥꯕ ꯌꯥꯔꯝꯃꯣꯏ
ꯑꯁ
ꯇꯥ
ꯑꯩꯐꯔ ꯄꯣꯠꯇꯗꯤ ꯌꯥꯗꯦ
ꯅꯪꯅ ꯉꯥꯡꯕꯗꯤ ꯇꯥꯏ ꯑꯩꯅ ꯉꯥꯡꯕꯗꯤ ꯇꯥꯗꯕ꯭ꯔꯥ
ꯇꯥꯏ
ꯑ ꯌꯥꯗꯦ ꯍꯥꯏꯗꯤ ꯀꯩꯅꯣꯕ
ꯥꯂꯥꯎꯗ ꯊꯥꯕ
ꯂꯥꯎ ꯊꯥꯕꯗꯤ ꯌꯥꯔꯝꯃꯣꯏꯌꯦ
ꯂꯥꯎꯗ ꯊꯥꯔꯒ ꯊꯕꯛ ꯇꯧꯒꯦ ꯇꯧꯕ ꯑꯩꯁꯦ
ꯀꯩ ꯊꯕꯛꯅꯣꯕ
ꯁꯨꯝ ꯐꯤ ꯂꯣꯏꯁꯟꯕ ꯀꯩꯀꯥꯅꯤꯗ
ꯑꯗꯣ ꯅꯥꯀꯣꯡꯗ ꯁꯨꯃꯥꯏꯅ ꯊꯝꯃꯒ ꯑꯣꯏꯅ ꯇꯧꯔꯣ ꯅꯪ ꯋꯥ ꯉꯥꯡꯕ ꯍꯧꯔꯛꯑꯣ ꯅꯪ ꯋꯥ ꯉꯥꯡꯗ꯭ꯔꯗꯤ ꯌꯥꯔꯣꯏ
ꯑꯩꯅꯔꯣ ꯋꯥ ꯉꯥꯡꯗꯣꯏꯁꯦ ꯅꯪꯅ
ꯍꯣꯏ ꯃꯤ ꯑꯩꯅ ꯑꯩꯅꯗꯤ ꯈꯨꯝꯃꯛꯀꯅꯤ ꯑꯗꯨ ꯅꯪꯅ ꯑꯌꯥꯝꯕ ꯉꯥꯡꯉꯛꯑꯣ ꯑꯣꯕ ꯅꯠꯇꯗꯤ ꯑꯩꯅ ꯉꯥꯛꯇ ꯉꯥꯡꯉꯗꯤ ꯔꯤꯖꯦꯛ ꯆꯠꯇꯣꯏꯅꯦꯕ
ꯀꯩꯅꯣ ꯍꯥꯏꯁꯤꯕꯣ ꯁꯦꯀꯦꯜꯍꯦꯟ ꯁꯦꯀꯦꯜ ꯁꯦꯀꯦꯜꯍꯦꯟ
ꯂꯤꯔꯛꯑꯣ ꯑꯩ ꯑꯝꯇ ꯂꯤꯔꯛꯑꯣꯃꯤ ꯅꯪꯕꯣ ꯉꯁꯥꯏꯅ ꯍꯥꯏꯅꯒ꯭ꯔꯒ ꯇꯜꯂꯤꯍꯦ
ꯈꯪꯗꯦ ꯌꯦꯉꯣ ꯎꯝ ꯑꯣ ꯉꯥꯍꯟ ꯑꯣ ꯉꯍꯥꯟ ꯑꯆꯥꯄꯣꯠ ꯆꯥꯕ ꯆꯠꯄ ꯄꯗꯣ ꯑꯗꯨꯗ ꯏꯃꯦꯜ ꯁꯟ ꯗꯣ ꯊꯦꯡꯉꯦ ꯏꯕꯅꯤ ꯍꯜꯂꯛꯄꯁꯦ ꯈꯪꯉꯕ꯭ꯔ ꯄꯨꯡꯗꯣ ꯀꯌꯥꯅꯣ ꯅꯤꯞ ꯄꯥꯥꯟꯃꯨꯛ ꯇꯗꯧꯔꯦ ꯍꯥ ꯍꯥꯏꯕꯗꯤ ꯏꯕꯥꯟꯅꯤꯗꯣ ꯑꯃꯗ ꯑꯃꯨꯛ ꯆꯠ ꯑꯃꯗ ꯑꯃꯨꯛ ꯆꯠ ꯍꯥꯏꯔꯦ ꯃꯐꯝꯗꯣ ꯀꯩꯅꯣꯇꯧ ꯑꯍꯥꯟꯕ ꯆꯠꯄ ꯃꯐꯝꯗꯨꯗꯅꯅꯦ ꯈꯪꯉꯕ꯭ꯔ ꯃꯣꯏꯗꯣ ꯑꯦꯄꯣꯏꯟꯃꯦꯟꯒ ꯂꯧꯔꯒꯅꯦ ꯕꯔꯗꯦꯒ ꯇꯧ ꯂꯩꯔꯝꯃꯦ ꯗꯨꯗꯨꯅ ꯏꯕꯟꯅꯤꯁꯦ ꯍꯜꯂꯛꯑꯦ ꯑꯃꯨꯛ ꯑꯗꯨꯒ ꯑꯃꯨꯛ ꯃꯍꯥꯕꯂꯤꯔꯣꯝꯗ ꯆꯠꯂꯦ ꯃꯍꯥꯕ꯭ꯂꯤꯔꯣꯝ ꯆꯠꯄꯁꯤꯅ ꯐꯅꯌꯥꯝ ꯀꯨꯏꯅ ꯉꯥꯏꯍꯜꯂ ꯒꯅꯦ ꯉꯥꯏꯍꯥꯛ ꯂꯩꯔꯒ ꯑꯆꯥ ꯄꯣꯠꯇꯣ ꯂꯩꯇ꯭ꯔꯦꯌꯦ ꯈꯪꯉꯕ ꯑꯃꯈꯛ ꯂꯩꯅꯤ ꯑꯗꯨꯗꯨꯒ ꯊꯣꯛꯂꯛꯑꯦ ꯕꯥꯟꯅꯤꯁꯦ ꯑꯃꯨꯛ ꯑꯃ ꯇ ꯑꯃꯨꯛ ꯆꯪꯉꯦ ꯑꯃ ꯗ ꯃꯨꯛ ꯆꯪꯉꯒ ꯗꯅ ꯑꯗꯨꯁꯨ ꯍꯦꯛꯇ ꯄꯨꯡꯁꯦ ꯄꯨꯡ ꯑꯃꯃꯨꯛ ꯉꯥꯏꯍꯜꯂꯦ ꯃꯣꯏꯅ ꯑꯆꯥꯄꯣꯠ ꯄꯣ ꯑꯗꯨꯒ ꯆꯥꯔꯦ ꯍꯜꯂꯛ ꯑꯦ ꯄꯨꯡꯗ ꯑꯥ ꯌꯧ ꯑꯔꯣꯏꯕꯤꯗ ꯑꯗꯨꯒ
ꯀꯅꯥ ꯀ ꯍꯥꯏꯗꯤ ꯑꯣꯛꯇꯣꯗ ꯆꯠꯂꯤꯔꯕ
ꯍꯣꯏ
ꯑꯥ
ꯑꯗꯨꯒ ꯏꯁꯀꯔꯠ ꯁꯦꯠꯂꯒ ꯆꯠꯇ꯭ꯔꯥ
ꯍꯣꯏ ꯍꯣꯏ ꯆꯠꯂꯦ
ꯑꯗꯨ ꯁꯟꯅꯦ ꯑꯣꯇꯣ ꯗ꯭ꯔꯥꯏꯚꯔꯗꯨꯅꯅꯦ ꯍꯌꯦꯡꯈꯩꯗꯤ ꯊꯦꯡ ꯊꯦꯡꯅ ꯍꯟꯖꯤꯟꯒꯅꯨ ꯍꯥꯏꯔꯝꯃꯤꯅꯦ ꯍꯥꯏꯕ ꯏꯀꯥꯏꯖꯝꯁꯤ ꯏꯕꯥꯟꯅꯤ ꯌꯥꯝ ꯇꯟꯗ꯭ꯔꯣ ꯁ꯭ꯀꯔꯠꯇꯣ ꯂꯩꯔꯝꯗ꯭ꯔꯗꯤ ꯑꯃꯨꯛ ꯈꯔ ꯐꯕ
ꯀꯥꯏ ꯑꯗꯨꯕꯨꯗꯤ ꯅꯣꯡꯃ ꯈꯛꯇꯪ ꯊꯦꯡꯅꯕꯅꯤꯅ ꯀꯦꯝ
ꯍꯣꯏ ꯑꯗꯣꯏꯁꯨ ꯌꯥꯝ ꯇꯟꯗ꯭ꯔꯣ
ꯀꯩꯝꯀꯥꯏ ꯑꯁ ꯀꯩꯝ ꯀꯥꯏꯗꯦ ꯑꯗꯨꯒꯤ ꯈꯜꯂ ꯃꯤꯕꯨ ꯃꯤꯋꯥ ꯉꯥꯡꯅꯒꯦꯅ ꯏꯁꯥꯅ ꯀꯦꯝ ꯇꯧꯗ꯭ꯔ ꯂꯣꯏꯔꯦ
ꯑꯁ ꯌꯥꯝ ꯇꯞꯄꯦꯉꯣ ꯃꯈꯣꯟꯁꯦ
ꯍꯣꯏ ꯈꯔꯗꯤ ꯈꯔ ꯗꯤ ꯅꯨꯡꯉꯥꯏꯔꯝꯃꯣꯏ
ꯈꯪ ꯑꯣ ꯑꯗꯨꯒ ꯃꯥꯁꯦ ꯊꯦꯡꯉꯦ ꯊꯦꯡꯉꯕꯅꯤꯅ ꯑꯩꯅ ꯂꯦꯛ ꯑꯣ ꯅ ꯍꯥꯏꯕ ꯃꯥꯗꯣ ꯑꯗꯨ ꯀꯂꯦꯛ ꯑꯦ
ꯂꯦꯛꯄ꯭ꯔꯥ ꯑꯥ
ꯑꯗꯨꯒ ꯑꯌꯨꯛ ꯉꯟꯇ ꯃ ꯗꯨꯀꯥꯟ ꯆꯠꯈ꯭ꯔꯦ ꯆꯠꯄ ꯍꯥꯏꯁꯦ ꯑꯩꯒꯕꯨꯗꯤ ꯆꯠꯂꯦ
ꯑꯣ
ꯕꯟ ꯅꯨꯃꯤꯠꯁꯨ ꯑꯣꯏꯗꯅ ꯑꯗꯨꯗꯣ ꯃꯥꯄꯟꯕꯨꯗꯤ ꯅꯠꯇꯦ ꯑꯃ ꯔꯤꯂꯦ ꯆꯠꯄꯗꯣ
ꯎꯝ
ꯇꯥꯕ꯭ꯔꯣ ꯑꯩꯅ ꯍꯥꯏꯁꯦ
ꯀꯩꯅꯣ ꯇꯧꯋꯦ ꯑꯥ ꯇꯥꯏꯌꯦ ꯇꯥꯏꯌꯦ ꯑꯥ ꯎꯝ ꯒ꯭ꯔꯨꯞꯇ ꯃꯦꯁꯦꯁ ꯊꯥꯔꯛꯑꯃꯤꯅꯦ ꯗꯦꯠ ꯐꯣꯔꯇꯤꯟꯒꯤꯗꯣ ꯐ꯭ꯂꯣꯔꯦꯜ ꯁꯦꯠꯂꯣꯌꯦ ꯐ꯭ꯂꯣꯔꯦꯜ ꯌꯥꯎꯕ ꯂꯤꯅꯛ ꯑꯣꯏꯌꯦ ꯑꯩꯅ ꯑꯩ ꯍꯣꯏ ꯑꯗ ꯑꯩꯅ ꯑꯁ ꯑꯩ ꯄꯩꯁꯥꯒ ꯂꯩ ꯇꯦ ꯂꯩꯅꯤꯡꯉꯥꯏ ꯈꯣꯠꯄ ꯂꯩꯔ ꯒꯩꯅꯣꯝ ꯄꯥꯏꯔ ꯂꯥꯛꯑꯅꯤ ꯍꯥꯏꯒ꯭ꯔꯝꯅꯦ
ꯃ ꯀꯩꯅꯣ ꯐ꯭ꯂꯣꯗ ꯌꯥꯎꯁꯤ ꯍꯦꯜꯂꯛꯑꯣꯒꯥꯏ ꯌꯥꯝꯅ ꯀꯩꯅꯣꯒ ꯁꯦꯝꯃꯤꯗꯨꯅ
ꯈꯪꯗꯦ ꯑꯩꯁꯨ
ꯀꯩꯅꯣꯕ ꯑꯗꯨꯒꯤ ꯏꯚꯦꯟꯁꯦ ꯀꯔꯤ ꯏꯚꯦꯟꯅꯣꯕ
ꯍꯥꯏꯗꯤ ꯑ ꯍꯟꯗꯛ ꯀꯩꯅꯣ ꯇꯧꯕ ꯑ ꯗꯗꯥ ꯑꯃ ꯑꯦꯝ ꯁꯤ ꯑꯦꯁ ꯈꯜꯂꯦꯕ ꯐꯣꯔꯠ ꯔꯦꯡꯇ ꯑꯗꯨꯒꯤ ꯃꯥꯒꯤ ꯄꯥꯔꯇꯤꯅꯦꯕ ꯅꯠꯇꯦ ꯑꯁ ꯃꯥꯅ ꯅꯠꯇꯦꯍꯦ ꯑꯩꯈꯣꯏ ꯁꯨꯝ ꯅꯨꯄꯤꯈꯩ ꯍꯥꯏꯔꯤꯅꯦ ꯑꯗꯨꯕꯨꯗꯤ ꯌꯥꯝ ꯈꯪꯗꯦ ꯁꯤꯔꯤꯌꯦꯁꯂ ꯀꯩꯅꯣ ꯈꯪꯗꯦ ꯁꯨꯝ ꯒ꯭ꯔꯨꯞ ꯇ ꯃꯦꯁꯦꯁ ꯊꯥꯔꯛꯏꯕ ꯑꯩꯅ ꯑꯩ ꯐ꯭ꯂꯣꯔꯦꯜ ꯂꯩꯇꯦ ꯍꯥꯏꯒ꯭ꯔꯝ
ꯋꯥꯖꯅꯤꯗꯤ
ꯂꯤꯔꯛꯑꯣ ꯂꯤꯔꯛꯑꯣ ꯀꯩ ꯋꯥꯔꯤꯅꯣ ꯂꯤꯔꯛꯑꯣ ꯈꯪꯗꯦ ꯍꯌꯦꯡꯗꯣ ꯆꯠꯂꯨꯔꯁꯦ ꯑꯗꯨ ꯅꯪ ꯈꯤꯇꯪ ꯍꯌꯦꯡꯗꯣ ꯆꯠꯂꯨꯔꯁꯦꯕ ꯑꯗꯣ ꯈꯤꯇꯪ ꯑꯩꯗꯣ ꯌꯥꯝꯅ ꯑꯩꯗꯣ ꯂꯥꯏꯕ꯭ꯔꯦꯔꯤ ꯆꯠꯇꯕꯁꯨ ꯀꯨꯏꯔꯦ ꯑꯗꯨꯗ ꯑꯁ ꯑꯩꯅ ꯑꯣꯏꯅ ꯉꯥꯡꯗꯣꯔꯦ ꯇꯧꯁꯩ
ꯀꯩꯅꯣꯕ
ꯂꯥꯏꯕ꯭ꯔꯦꯔꯤ ꯆꯠꯇꯕꯁꯨ ꯀꯨꯏꯔꯦ ꯑꯗꯨꯒ ꯑꯩꯗꯣ ꯑꯗꯨꯏ ꯅꯨꯃꯤꯠ ꯑꯗꯨꯗꯗꯤ ꯈꯇꯪ ꯌꯥꯝꯅ ꯑꯩꯅ ꯍꯥꯏꯁꯦ ꯑꯩꯅ ꯅꯪꯉꯣꯟꯗ ꯑꯗꯨꯝ ꯍꯥꯏꯕꯗꯣ ꯈꯇꯪ ꯄꯣꯁ ꯇꯥꯅ ꯆꯠꯅꯤꯡꯉꯦꯗꯣ ꯀꯃꯥꯏ ꯇꯧꯗꯣꯏꯅꯣ ꯈꯪꯗ꯭ꯔꯦꯕ ꯑꯗꯨꯒꯤꯅꯦ ꯑꯩꯅ ꯗ꯭ꯔꯦꯁ ꯂꯩꯔꯨꯁꯦ ꯍꯥꯏꯗꯣ
ꯑꯁ ꯌꯥꯝ ꯇꯞꯄꯦ ꯃꯈꯣꯟꯁꯦ
ꯇꯞꯄꯅꯦ ꯃꯤꯅ ꯑꯩꯅ ꯉꯥꯡꯕ ꯅꯪꯅ ꯉꯥꯡꯕꯁꯤ ꯇꯥꯏꯕꯀꯣ ꯑꯩ ꯅꯍꯥꯟ ꯋꯥꯔꯤ ꯁꯥꯟꯅꯕꯗꯁꯨ ꯇꯥꯗꯦ ꯍꯥꯏꯔꯦꯕ ꯑꯩꯅ ꯉꯥꯡ ꯂꯩꯔꯦ ꯑꯝꯇ ꯅꯪ ꯑꯝꯇ ꯉꯥꯡꯉꯣ ꯑꯩ ꯇꯨꯃꯤꯟ ꯂꯩꯔꯒꯦ ꯅꯠꯇ꯭ꯔꯗꯤ ꯔꯤꯖꯦꯛ ꯆꯠ ꯑꯅꯤꯕ
ꯍꯩ ꯍ ꯀꯩ ꯀꯩꯅꯦꯕ ꯅꯪꯅ ꯂꯩꯗꯣꯔꯤꯄꯁꯦ
ꯎ ꯑꯗꯨꯝ ꯈꯪꯒꯥꯎ ꯐꯨꯔꯤꯠ ꯌꯦꯡꯉꯁꯦ ꯗꯨꯝ
ꯍꯣꯏ ꯁꯟꯗꯦ ꯑꯣꯏꯔꯗꯤꯀꯣ ꯌꯥꯝ ꯍꯥꯎꯕꯅꯦ ꯀꯩꯅꯣ ꯕꯖꯥꯔ ꯃꯅꯨꯡꯗꯁꯨ
ꯁꯤ ꯑꯦꯛꯖꯥꯝ ꯂꯩꯇꯕ ꯅꯨꯃꯤꯠ ꯗꯗꯤ ꯆꯠꯁꯦ ꯒꯥꯔꯤꯗꯣ ꯈꯣꯏꯆꯦ ꯑꯦꯛꯖꯥꯝ ꯂꯩ ꯂꯩꯇꯕ ꯅꯨꯃꯤꯠꯇꯗꯤ ꯆꯠ ꯁꯦꯕ ꯅꯪ ꯃꯈꯣꯟ ꯅꯪ ꯃꯈꯣꯟ ꯒꯣꯗꯣꯛ ꯒꯣꯗꯣꯛ ꯇꯧꯕ ꯑꯃ ꯇꯥꯏꯌꯦ ꯀꯩꯅꯣ
ꯑꯧꯎ
ꯇꯧꯍꯟꯂꯛꯀꯅꯣ ꯑꯗꯣ
ꯑꯣ ꯍꯣꯏ
ꯅꯪ ꯑꯗꯨꯝ ꯋꯥ ꯉꯥꯡꯉꯣ
ꯑꯩ ꯑꯩ ꯈꯥꯡꯒꯦ ꯑꯩ ꯈꯥꯡꯒꯦ ꯑꯩ ꯈꯥꯡꯒꯦ ꯑꯣ ꯀꯩꯅꯣ ꯑꯩꯅ ꯍꯥꯏꯒꯦ ꯇꯧꯔꯝꯕꯅꯦ ꯀꯩꯅꯣꯝ ꯀꯥꯎꯈ꯭ꯔꯦ ꯅꯪꯅ ꯃꯌꯥꯏ ꯊꯠꯇꯅ ꯀꯩꯅꯣꯝ ꯍꯥꯏꯒꯦ ꯇꯧꯔꯝꯕꯅꯦ ꯑꯩꯁꯦ ꯀꯔꯤꯅꯣꯅꯦ ꯀꯩꯅꯣ ꯑꯩꯅ ꯉꯥꯡꯒꯦ ꯇꯧꯔꯝꯕꯗꯨꯕꯣ ꯀꯥꯎꯈ꯭ꯔꯦ ꯀꯩꯅꯣꯝꯃꯥ
ꯑꯦꯅꯤ ꯃꯤꯋꯥ ꯌꯥꯏꯕ
ꯋꯥꯔꯤꯁꯦ ꯈꯜꯂꯗꯤ ꯊꯣꯂꯛꯇꯦꯅꯦ ꯑꯣ ꯑꯗꯨ ꯑꯗꯨꯒ ꯅꯍꯥꯟ ꯄꯗꯣ ꯑꯗꯨ ꯁꯤꯠ ꯇꯥꯅꯦ ꯊꯥꯏꯅꯒꯤ ꯐꯣꯇꯣ ꯃꯌꯥꯝ ꯌꯦꯡꯉꯒꯅꯦ ꯏꯕꯅꯤꯁꯦ ꯅꯣꯛ ꯑꯥꯂꯩꯅꯦꯍꯥꯏꯕ ꯍꯦꯛꯇ ꯅꯣꯛꯅꯤꯡꯕ ꯊꯥꯏꯅꯒꯤ ꯄꯣꯁ ꯀꯁꯦ ꯗ ꯂꯣꯏꯔꯦ ꯑꯗꯣ ꯑꯩꯒꯤ ꯁꯦꯟ ꯄꯤꯇꯔ ꯇꯝꯃꯤꯀꯥꯟꯒꯤ ꯗꯦꯜꯂꯤꯗꯒꯤ
ꯎꯝ ꯑꯇꯩꯗꯤ
ꯑꯇꯩ ꯑꯇꯩ ꯑꯇꯩ ꯈꯪꯗꯦ
ꯅꯪꯅ ꯍꯥꯏꯅꯤꯡꯕ ꯑꯃꯍꯦꯛꯇ ꯍꯥꯏꯔꯛꯑꯣꯅꯦ ꯅꯪꯅ ꯍꯥꯏꯅꯤꯡꯕ ꯑꯃ ꯍꯦꯛ ꯇ ꯍꯥꯏꯔꯛꯑꯣꯕ ꯅꯪꯅ ꯍꯥꯏꯅꯤꯡꯕ ꯈꯔ ꯁꯥꯡꯕ ꯋꯥꯔꯤ ꯑꯃ ꯂꯤꯔꯛꯑꯣ ꯍꯥꯏꯕ
ꯑꯩꯅ ꯍꯥꯏꯅꯤꯡꯕ ꯋꯥꯔꯤ ꯑꯁꯥꯡꯕ ꯁꯤꯔꯥ
ꯀꯣꯏꯅꯕꯩ ꯋꯥꯔꯤ ꯂꯤꯁꯟꯂꯛꯀꯦꯔꯥ ꯀꯩ ꯂꯤꯔꯛꯑꯣ
ꯇꯨꯏꯁꯟ ꯑꯉꯥꯡꯁꯦ ꯍꯧꯖꯤꯛ ꯑꯩ ꯇꯣ ꯀꯌꯥꯅꯣꯇꯥ ꯉꯥꯡ ꯇꯔꯥ ꯃꯨꯛꯅꯤꯅ
ꯎꯝ
ꯇꯔꯥꯃꯨꯛ ꯍꯥꯏꯔꯁꯤꯅꯦ ꯂꯣꯏꯅꯃꯛ ꯑꯦꯛꯖꯥꯝꯅꯦꯕ ꯂꯣꯏꯅꯃꯛ ꯑꯗꯨꯁꯨ ꯑꯃꯨꯛꯈꯛ ꯅ ꯇꯦꯕ ꯈꯪꯉꯕ
ꯎꯝ
ꯑꯗꯨꯅ ꯑꯩꯁꯦ ꯁꯤꯗꯣꯔꯦꯕ ꯍꯧꯖꯤꯛ ꯑꯉꯥꯡ ꯂꯥꯏꯔꯤꯛ ꯍꯩꯇꯕ ꯃꯌꯥꯝꯗꯨꯒ ꯑꯗꯨꯒꯅꯦ ꯈꯪꯉꯕ꯭ꯔꯥ ꯑꯉꯥꯡ ꯑꯦ ꯁ ꯁꯨ ꯑꯦꯛꯖꯥꯝ ꯇꯧꯔꯨꯔꯤ ꯍꯧꯖꯤꯛꯁꯦ ꯑꯗꯨꯒ ꯃꯣꯏꯗꯣ ꯄꯨꯡꯁꯦ ꯇꯔꯥꯃꯥꯊꯣꯏꯗ ꯁꯨꯇꯤ ꯊꯥꯔꯦꯗꯀꯣ ꯑꯗꯨꯗꯤ ꯄꯩꯈꯥ ꯑꯦꯛꯖꯥꯝ ꯂꯣꯏꯕꯁꯦ ꯗꯨꯒ ꯑꯩꯒꯤ ꯇꯨꯏꯁꯟꯗ ꯃꯥꯅ ꯂꯥꯛꯄꯁꯤꯅ ꯄꯨꯡ ꯃꯉꯥꯗꯅꯦꯕ ꯈꯪꯉꯕ꯭ꯔꯥ ꯑꯗꯨ ꯑꯣꯏꯗꯤ ꯄꯨꯡꯁꯦ ꯌꯥꯝ ꯂꯩ ꯗ ꯃꯥ ꯃꯌꯨꯝꯗ ꯂꯥꯏꯔꯤꯛ ꯄꯥꯔꯒ ꯂꯥꯛꯄꯒꯤ ꯃꯇꯝ ꯇꯥꯕ꯭ꯔꯣ ꯑꯩꯅ ꯍꯥꯏꯁꯦ
ꯇꯥꯏꯌꯦ
ꯑꯗꯨꯒꯅꯦ ꯄꯔꯥꯁꯦ ꯑꯝꯇ ꯄꯥꯗꯕꯤ ꯂꯥꯛꯄꯤꯅꯦꯕ
ꯎꯝ
ꯋꯥꯔꯗ ꯋꯥꯔꯗ ꯃꯔꯤ ꯋꯥꯔꯗ ꯃꯔꯤ ꯅꯠꯇꯦ ꯄꯣꯠ ꯃꯉꯥ ꯑꯣꯏꯕ ꯑꯃ ꯅꯦꯝ ꯐꯥꯏꯕꯀ ꯍꯥꯏꯕ ꯀ꯭ꯋꯦꯁꯟꯗꯨꯅꯦꯕ ꯈꯪꯉꯕ꯭ꯔꯥ ꯑꯗꯩ ꯍꯤꯟꯗꯤꯤ ꯍꯤꯟꯗꯤ ꯅꯤꯅꯦ ꯍꯤꯟꯗꯤꯗꯨꯗꯅꯦ ꯑꯅꯤ ꯐꯥꯔꯛꯑꯦꯒ ꯍꯥꯏꯔ ꯂꯥꯛꯄꯤꯅꯦꯕ ꯏꯁꯦ ꯑꯔꯣꯏꯕꯤ ꯀꯥꯕꯤꯅꯦꯕ ꯑꯩꯁꯦ ꯑꯗꯨꯒ ꯑꯩꯅ ꯅꯪꯁꯦ ꯀꯩꯅꯣ ꯅꯌꯨꯝꯗ ꯂꯥꯏꯛꯀ ꯄꯥꯎꯅ ꯀꯅꯥꯝꯇꯅ ꯍꯥꯏꯕꯤꯗ꯭ꯔꯕꯣ ꯅꯪꯁꯦ ꯄꯩꯈꯥꯅꯦ ꯈꯪꯗ꯭ꯔꯕꯣ ꯍꯥꯏꯔ ꯈꯪꯉꯤ ꯍꯥꯏ ꯀꯥꯏꯔꯒ ꯇꯧꯔꯒꯅꯦ ꯑꯩꯁꯦ ꯏꯁꯦ ꯍꯦꯛꯇ ꯕꯤꯔꯤ ꯕꯤꯔꯤ ꯀꯥꯔ ꯂꯣꯏꯔꯕ ꯑꯉꯥꯡꯁꯦ ꯀꯔꯤ ꯀꯔꯝꯕ ꯃꯃꯥ ꯃꯄꯥꯅꯣꯕ ꯑꯗꯨꯕꯨ ꯃꯆꯥꯗꯣ ꯗꯣ ꯑꯗꯨꯃꯥꯏꯅ ꯇꯨꯏꯁꯟꯗ ꯊꯥꯔꯒ ꯂꯣꯏꯔꯦ ꯈꯜꯂꯤꯔꯥ ꯀꯔꯤꯅꯣꯕ
ꯌꯥꯝ ꯂꯩꯕꯅꯤꯅꯦ
ꯅꯪ ꯉꯥꯡꯕꯁꯦ ꯑꯝꯇ ꯇꯥꯗꯕꯁꯦ ꯑꯩ ꯅꯨꯡꯉꯥꯏꯇꯤꯌꯦ
ꯑꯩꯅ ꯑꯩꯅ ꯁꯨꯃꯥꯏ ꯁꯨꯃꯥꯏꯅ ꯉꯥꯡꯉꯗꯤ ꯇꯥꯕ꯭ꯔꯥ
ꯑꯥ
ꯀꯟꯅ ꯀꯟꯅ ꯉꯥꯡꯉꯛꯑꯒꯦ ꯑꯗꯨꯗꯤ ꯅꯪ ꯍꯥꯏꯐꯝ ꯊꯣꯛꯄꯗꯣ ꯑꯗꯨꯝ ꯍꯥꯏꯔꯛꯑꯣꯕ
ꯁ ꯑꯩ ꯏꯇꯣꯝꯅꯇ ꯉꯥꯡꯉ ꯂꯩꯕ ꯌꯥꯝꯅ ꯃꯥꯜꯂꯦ
ꯑꯗꯨꯗꯤ ꯉꯥꯡꯒꯗꯕꯅꯦ ꯍꯥꯏꯕ ꯈꯔ ꯑꯩꯅ ꯁꯨꯝ ꯉꯥꯡ ꯂꯩꯔꯗꯤ ꯌꯥꯗꯦꯕ
ꯑꯣ ꯑꯗꯨ ꯍꯣꯏ ꯌꯥꯔꯦꯁꯦ ꯂꯤꯔꯛꯑꯒꯦ ꯑꯗꯨꯗꯨꯅ ꯁꯟꯗꯦ ꯁꯟꯗꯦ ꯅꯨꯃꯤꯠꯀꯤ ꯋꯥꯔꯤꯅꯦ ꯕ ꯈꯪꯉꯕ꯭ꯔꯥ ꯁꯟꯗꯦ ꯑꯌꯨꯛꯇ ꯇꯧꯋꯦꯕ ꯑꯩꯗꯣ ꯇꯨꯏꯁꯟ ꯑꯗꯨ ꯑꯌꯨꯛꯇ ꯑꯗꯨꯒꯤ ꯍꯤꯟ ꯒꯤ ꯊ꯭ꯔꯤ ꯍꯣꯝꯋꯥꯛꯁꯦ ꯄꯤꯔ ꯆꯠꯈ꯭ꯔꯦꯀꯣ ꯍꯧꯖꯤꯛ ꯀ ꯐꯥꯏꯄ ꯐꯥꯏꯄ ꯋꯥꯔꯗ ꯑꯣꯏꯕꯗꯣ ꯍꯣꯝꯋꯥꯛꯁꯦ ꯑꯗꯨꯗꯨꯒ ꯃꯟꯗꯦꯁꯦ ꯇꯤ ꯊꯥꯗ꯭ꯔ ꯑꯗꯩꯗ ꯁꯨ ꯇꯤ ꯊꯥꯔꯒ ꯅꯨꯡꯗꯤꯟꯗ ꯑꯃꯨꯛ ꯂꯥꯛꯏ ꯅꯠꯇ꯭ꯔꯥ ꯃꯣꯏꯁꯦ ꯑꯌꯨꯛꯇ ꯇꯧꯗꯔ꯭ꯦꯕꯥ ꯃꯥꯟꯗꯦ ꯑꯗꯨ ꯑꯗ ꯑꯗꯨꯗꯤ ꯃꯇꯝꯁꯦ ꯑꯔꯣꯏꯕꯤꯅ ꯃ ꯂꯩꯔꯤꯁꯦ ꯁꯟꯗꯦꯗꯨꯁꯨ ꯑꯌꯨꯛ ꯑꯃ ꯇꯧꯈ꯭ꯔꯦ ꯑꯗꯒꯤ ꯃꯟꯗꯦ ꯗꯨꯁꯨ ꯅꯨꯡ ꯇꯤꯟꯗꯅꯤ ꯃꯥꯅ ꯇꯨꯁꯜꯂꯥꯛꯏꯁꯦ ꯑꯗꯨꯒ ꯍꯧꯖꯤꯛ ꯀꯤꯝ ꯑꯅꯤꯗꯨꯈꯛ ꯍꯩꯔꯛꯑꯦꯒꯥꯏꯒ ꯇꯧꯔ ꯂꯥꯛꯑꯦ ꯍꯤꯟꯗꯤꯒꯤ ꯏꯁꯨ ꯀꯥꯔꯦ ꯑꯉꯥꯡꯁꯦ ꯐꯨꯗꯥꯠ ꯑꯩꯅ ꯌꯥꯝ ꯀꯟꯅ ꯕꯨꯗꯤ ꯐꯨꯗꯦ
ꯐꯨꯗꯠꯂꯣ ꯐꯨꯒꯗꯕ ꯐꯨꯒꯗꯕꯅꯤ ꯈꯔ ꯑꯩꯁꯨ ꯎꯝ ꯎꯝ
ꯇꯕꯔꯣ
ꯇꯥꯏꯌꯦꯃꯤ
ꯑꯗꯨꯒ ꯑꯗꯨꯗ ꯆꯩꯔꯒ ꯆꯠꯈ꯭ꯔꯦꯀꯣ ꯂꯥꯏꯔꯤꯛ ꯐꯖꯟ ꯄꯥꯎ ꯄꯥꯔ ꯀ ꯂꯥꯛꯎ ꯈꯣꯠꯂꯨꯅ ꯄꯥꯕꯁꯨ ꯑꯝꯇ ꯅꯪꯗ꯭ꯔꯦꯕ ꯍꯥꯏꯕꯗꯤ ꯄꯥꯕꯁꯨ ꯌꯥꯝ ꯇꯞꯄ ꯑꯉꯥꯡꯅꯦꯕ ꯃꯥꯁꯦ ꯌꯥꯝ ꯐꯒꯥꯟꯗꯕ ꯑꯗꯨꯒ ꯑꯗꯨꯗꯁꯨ ꯑꯃꯨꯛ ꯐꯖꯅ ꯆꯩꯈ꯭ꯔꯦꯗꯅ ꯑꯩꯁꯦ ꯑꯗꯨ ꯇꯒ ꯑꯃꯨ ꯍꯟꯈꯤꯕꯗꯁꯨ ꯄꯩꯈꯥꯒꯤꯗꯣ ꯄꯥꯊꯣꯛꯑꯒ ꯂꯥꯛꯎ ꯃꯊꯪ ꯊꯣꯛꯄꯗꯣ ꯈꯣꯠꯄꯗꯣꯅ ꯑꯩꯗꯣꯅ ꯍꯥꯏꯔꯦ ꯑꯗꯨꯒꯅꯦ ꯑꯃꯨꯛꯅꯦ ꯉꯔꯥꯡ ꯑꯃꯨꯛ ꯂꯥꯀꯄꯥꯁꯤꯗꯅꯦ ꯑꯃꯨꯛꯁꯨꯅꯦ ꯀꯩꯝꯇ ꯄꯥꯗꯕꯤ ꯂꯥꯛꯑꯦ ꯃꯅꯤꯄꯨꯔꯤ ꯊꯣꯛꯑꯦꯕ ꯑꯃꯨꯛ ꯉꯁꯤꯅ
ꯎꯝ
ꯁꯨꯇꯤꯁꯨ ꯑꯝꯇ ꯂꯩꯇꯦ ꯑꯗꯨꯒ ꯑꯝꯇ ꯄꯥꯗꯕꯤ ꯂꯥꯛꯑꯦ ꯑꯩꯁꯦ ꯏꯀꯥꯔꯦ ꯅꯪꯁꯦ ꯀꯩꯗꯧ ꯂꯩꯒꯦ ꯌꯨꯝꯗ ꯍꯥꯏꯔꯒ ꯇꯨꯝꯃꯒ ꯂꯩ ꯀ ꯍꯥꯏ ꯈꯪꯕ꯭ꯔꯥ ꯑꯩ ꯑꯝꯇ ꯐꯨꯅꯤꯡꯉꯕ ꯑꯉꯥꯡꯁꯦ ꯑꯗꯨꯒ ꯑꯩꯅ ꯃꯃꯥꯅ ꯂꯧ ꯂꯥꯛꯄꯗꯣ ꯍꯥꯏꯕ ꯑꯗꯥꯢ ꯄꯥꯔꯛꯑꯣ ꯍꯥꯏꯕꯁꯨ ꯑꯝꯇ ꯄꯥꯔꯛꯇꯦ ꯑꯝ ꯇ ꯅꯪꯗꯦ ꯈꯣꯠꯇꯦꯅ ꯑꯗꯨꯅꯦ ꯍꯥꯏꯕ ꯌꯥꯗꯦ ꯚꯥꯏꯕ ꯇꯧꯔꯒꯅꯦ ꯂꯩꯕ ꯋꯥꯅꯤꯗ ꯑꯗꯨꯕꯨ ꯀꯔꯤ ꯀꯔꯤꯅꯣ ꯍꯥꯏꯕꯅꯤꯗ ꯑꯗꯨꯗꯤ ꯑꯩꯁꯨ ꯗꯔꯀꯥꯔ ꯇꯥꯗꯦꯅ ꯈꯟꯗ꯭ꯔꯣ
ꯎꯝ
ꯌꯥꯝ ꯐꯨꯅꯤꯡꯉꯤꯗ ꯑꯉꯥꯡꯅꯤꯀꯥꯏꯅ ꯃꯃꯥ ꯃꯄꯥꯏ ꯀꯤ ꯃꯃꯥ ꯃꯄꯥꯒꯤ ꯑꯦꯐꯔꯠ ꯁꯨ ꯈꯔ ꯆꯪꯗ꯭ꯔꯣ ꯍꯥꯏꯕꯅꯤꯗ